ꯁꯤꯕꯔꯤ ꯋꯥ
ꯍꯣꯢ
ꯏꯗꯤ
ꯇꯥꯒꯦ
ꯏ ꯑꯦ ꯅꯪ ꯑꯩꯒꯤ ꯁꯛꯁꯨ ꯈꯪꯉꯣꯏ ꯑꯩ ꯂꯣꯏꯅ ꯑꯃ ꯍꯥꯏꯕꯤꯕ ꯌꯥꯏꯗ
ꯌꯥꯏꯅꯦ ꯑꯗꯨꯅꯦ ꯏꯕꯥꯅꯤ ꯎꯅꯒꯗꯧꯕꯁꯨ ꯅꯠꯇꯦ
ꯅꯠꯇꯦꯗ ꯑꯩ ꯑꯩ ꯑꯩ ꯅꯨꯡꯁꯤꯁꯨ ꯅꯨꯡꯁꯤꯃꯤꯟꯅꯕ ꯅꯠꯇꯦꯗ
ꯑꯗꯨꯅꯦꯕ ꯍꯥꯏꯔꯛꯑꯣ ꯍꯥꯏꯔꯛꯑꯣ ꯀꯃꯥꯏꯅ ꯇꯧꯕꯅꯣ
ꯑꯁ ꯅꯪꯁꯤꯀꯣ ꯇꯥꯅꯤꯡꯕ ꯑꯁ ꯋꯥꯔꯤ ꯑꯃꯥ
ꯍꯥꯏꯔꯛꯑꯣꯅ
ꯑꯦ ꯅꯪ ꯀꯔꯤ ꯇꯥꯅꯤꯡꯕꯔꯥ ꯑꯗꯣ
ꯑꯗꯨꯝ ꯇꯥꯕ ꯅꯨꯡꯉꯥꯏꯅ
ꯏ ꯑꯩ ꯅꯨꯄꯤ ꯑꯃ ꯅꯨꯄꯤ ꯑꯃ
ꯑꯦꯁ ꯑꯅꯤ ꯑꯍꯨꯝꯁꯨ ꯅꯠꯇꯦ ꯍꯥ ꯑꯃꯅꯦ ꯍꯥ
ꯑꯃ ꯈꯛꯇꯅꯤꯗ ꯑꯩ ꯎꯝ ꯀ꯭ꯂꯥꯁ ꯁꯚꯦꯟ ꯀ ꯀꯥꯔꯛꯒꯥꯟꯗꯀꯣ
ꯑꯁ ꯑꯩꯁꯨ ꯀ꯭ꯂꯁꯕꯦꯟꯗ ꯑꯃ ꯂꯩꯔꯝꯕꯅꯤ
ꯀ꯭ꯂꯥꯁ ꯀ꯭ꯂꯥꯁ ꯁꯚꯦꯟꯗ ꯑꯃ ꯅꯨꯡꯁꯤꯔꯝꯃꯦ ꯀꯥꯢꯅꯣꯗ ꯑꯩ ꯃꯥꯕꯨꯁꯨ ꯅꯨꯡꯁꯤꯌꯦ ꯍꯥꯏꯅ ꯍꯥꯏꯗꯤ
ꯑꯥ
ꯍꯧꯖꯤꯛ ꯐꯥꯎ ꯍꯧꯖꯤꯛꯐꯥꯎ ꯑꯗꯨꯝ ꯀꯔꯤ ꯍꯥꯏꯁꯤꯔꯥ ꯍꯧꯖꯤꯛꯐꯥꯎ ꯑꯗꯨꯝ ꯅꯨꯡꯁꯤꯔꯤꯗ
ꯋꯥꯏꯁ
ꯍꯤ ꯍꯤ ꯅꯠꯇꯦ ꯃꯥ ꯃꯥ ꯗꯨꯀꯣ ꯀꯔꯤ ꯍꯥꯏꯁꯤꯔ ꯇꯣꯞ ꯄꯥꯔꯁꯅꯦꯕ
ꯑꯪ ꯂꯥꯏꯔꯤꯛ ꯍꯩꯕ
ꯎꯝ ꯑꯗꯨꯒꯨꯝꯕꯁꯨ ꯏꯟꯇꯔꯦꯁ ꯂꯩ ꯏꯟꯇꯔꯦꯁꯁꯨ ꯂꯩꯇꯦꯕ ꯃꯣꯏ ꯃꯥꯒꯤ ꯄꯥꯁ ꯃꯥꯒꯤ ꯃꯄꯥꯗꯣꯀꯣ ꯔꯦꯕ꯭ꯔꯦꯟꯅꯦꯕ ꯄꯥꯁꯇꯔꯅꯦꯕ
ꯑꯣ
ꯑꯗꯨꯒꯤ ꯃꯥꯗꯤ ꯑꯗꯨꯒꯨꯝꯕ ꯏꯟꯇꯔꯦꯁ ꯂꯩꯇꯦ ꯃꯥ ꯃꯥꯁꯨ ꯈꯪꯂꯝꯒꯅꯤ ꯑꯩ ꯃꯉꯣꯟꯗ ꯊꯝꯃꯦ ꯍꯥꯏꯕ ꯑꯗꯨ ꯀꯔꯤ ꯃꯥ ꯀꯔꯤ ꯇꯧꯕ ꯉꯝꯅꯤ
ꯅꯪ ꯍꯥꯏꯕ ꯆꯠꯂꯨꯅ ꯑꯗꯨꯗꯤ ꯑꯩ ꯅꯪꯕꯨ ꯅꯨꯡꯁꯤꯌꯦꯒ ꯇꯧꯔꯒ ꯑꯩ ꯅꯪꯕꯨ ꯊꯃꯣꯏ ꯁꯦꯡꯅ ꯅꯨꯡꯁꯤꯌꯦ ꯇꯧꯔꯒ
ꯅꯨꯄꯥꯅ ꯑꯩꯉꯣꯟꯗ ꯇꯣꯄꯥꯛ ꯄꯤꯔꯛꯑꯗꯤ ꯄꯥꯛ ꯁꯤꯔꯦ
ꯐꯠꯇ꯭ꯔꯣ ꯑꯗꯨꯅ
ꯑ ꯐꯥꯠꯇ꯭ꯔꯣ ꯍꯥꯏ
ꯈꯪꯗꯣꯛꯄꯅ ꯐꯠꯇ꯭ꯔꯣ ꯃꯄꯥꯥꯅ ꯌꯥꯔꯗꯤ ꯃꯄꯥꯥꯅ ꯌꯥꯔꯗꯤ ꯂꯨꯍꯣꯡꯊꯣꯛꯈ꯭ꯔꯁꯤ ꯍꯥꯏꯔꯗꯤ
ꯏꯌꯥ ꯄꯩꯁꯥ ꯂꯩꯇ꯭ꯔꯗꯤ ꯑꯩ ꯑꯩ ꯑꯩ ꯀꯣꯏꯁꯟ ꯑꯃ ꯍꯪꯒꯦ
ꯑꯥ
ꯅꯨꯄꯤꯁꯤꯡꯁꯦ ꯅꯨꯄꯥ ꯄꯩꯁꯥ ꯄꯥꯏꯗ꯭ꯔꯗꯤ ꯅꯨꯡꯁꯤꯗꯦ ꯍꯥꯏꯅꯤ
ꯄꯩꯁꯥ ꯄꯥꯏꯗꯕ ꯁꯦ ꯑꯩ ꯍꯥꯏꯕꯤꯒꯦ ꯍꯧꯖꯤꯛ ꯍꯧꯖꯤꯛꯀꯤ ꯃꯇꯝꯗꯗꯤ ꯄꯩꯁꯥ ꯄꯥꯏꯔꯣꯏꯅ ꯀꯣ
ꯎꯝ ꯎꯝ ꯎꯝ
ꯅꯠꯇꯦ ꯇꯥꯎꯑꯣ ꯍꯣꯏ ꯍꯥꯏꯌꯣ
ꯑꯣꯀꯦ ꯑꯣꯀꯦ ꯍꯣꯏ ꯍꯣꯏ
ꯑꯗꯨ ꯑꯁꯤꯗ ꯅꯨꯡꯁꯤꯕ ꯅꯨꯡꯁꯤꯗꯕꯁꯦ ꯅꯠꯇꯦꯕ ꯈꯪꯕ꯭ꯔꯥ ꯃꯣꯏ ꯃꯁꯥꯗ ꯄꯩꯁꯥ ꯄꯥꯏꯔꯁꯨ ꯄꯩꯁꯥ ꯄꯥꯏꯗꯔꯁꯨ ꯃꯄꯨꯛꯅꯤꯡꯗ ꯑꯩꯅ ꯑꯥ ꯍꯣꯔꯦꯟ ꯀꯣꯟꯅ ꯑꯩꯒꯤ ꯏꯃꯨꯡ ꯑꯃꯥ ꯂꯩꯔ ꯀꯥꯟꯗ ꯑꯩꯅ ꯃꯣꯏꯕꯨ ꯊꯥꯞꯄ ꯉꯝꯒꯅꯤ ꯍꯥꯏꯕ ꯋꯥꯈꯜ ꯗꯨ ꯂꯩꯔꯗꯤ ꯅꯨꯡꯁꯤꯒꯅꯤ ꯑꯗꯨꯒꯨꯝꯕꯗꯣ ꯂꯩꯇ꯭ꯔꯗꯤ ꯅꯨꯡꯁꯤꯔꯣꯏ
ꯑꯗ ꯅꯤꯁꯥ ꯅꯤꯁꯥ
ꯅꯤꯁꯥ ꯆꯥꯕꯗꯤ ꯑꯣꯏꯔꯔꯣꯏ ꯌꯥꯔꯦ ꯇꯣꯛꯑꯣ ꯍꯨꯟꯗꯣꯛꯈ꯭ꯔꯣꯗꯨ ꯑꯗꯨ ꯑꯗꯨꯒꯨꯝꯕ ꯑꯣꯏꯔꯗꯤ
ꯑꯥ ꯑꯥ ꯋꯥꯔꯤꯁꯦ
ꯑꯁꯦꯡꯕ ꯍꯥꯏꯕꯇꯨꯕꯨ ꯀꯔꯤ ꯋꯥꯔꯤ ꯒꯥꯏꯅ
ꯅꯣ ꯑꯗꯨ ꯏꯃꯥꯟꯅꯕ ꯎꯝ ꯀ꯭ꯂꯥꯁ ꯀꯌꯥꯗ꯭ꯔꯥ ꯈꯪꯗꯦ ꯀ꯭ꯂꯥꯁ ꯑꯦꯂꯚꯦꯟꯗ꯭ꯔꯥ ꯅꯨꯄꯤ ꯑꯃ ꯊꯦꯡꯅꯔꯝꯃꯦꯕ
ꯑꯥ
ꯃꯥ ꯅꯨꯄꯥꯅ ꯅꯨꯄꯤꯗ ꯑꯩ ꯅꯨꯡꯁꯤꯒꯦ ꯍꯥꯏꯔꯀꯥꯟꯗ ꯅꯪ ꯅꯨꯄꯤꯅ ꯁꯛ ꯇꯨꯒ ꯗꯣꯡꯀꯤ ꯃꯥꯟꯂꯒ
ꯀꯔꯤ ꯍꯥꯏꯅꯤ ꯀ꯭ꯂꯥꯁ ꯐꯥꯎ ꯂꯥꯛꯇ꯭ꯔꯦ ꯑꯗꯨ ꯅꯨꯄꯥꯥꯗꯣ ꯏꯀꯥꯏ ꯃꯟꯕꯒꯤ
ꯑꯌꯥ ꯅꯨꯡꯉꯥꯏꯇꯦꯅꯦ
ꯑꯗꯨꯏꯅꯦꯕ ꯑꯩꯅ ꯀꯤꯔꯤꯗꯣ
ꯑꯗꯨ ꯅꯪꯉꯣꯟꯗ ꯑꯗꯨꯃꯥꯏ ꯍꯥꯏꯔꯗꯤ ꯅꯪꯗꯤ ꯈꯨꯟꯗꯁꯨ ꯂꯩꯔꯣꯏꯅꯦ
ꯈꯨꯟꯗ ꯂꯩꯕ ꯁꯤꯡꯗꯤ ꯀꯝꯄ꯭ꯂꯦꯛꯁꯟꯗꯤ ꯐꯖꯕꯅꯤ ꯀꯣ
ꯑꯗꯤ ꯑꯩꯁꯨ ꯈꯪꯉꯦꯗ
ꯊꯕꯛ ꯁꯨꯕꯒꯤ ꯎꯝ ꯐꯖꯥꯔꯝꯒꯅꯤ ꯑꯗꯣ ꯈꯨꯟꯗ ꯂꯛꯑꯗꯤ ꯎꯄꯥꯏ ꯂꯩꯇꯦ
ꯑꯩꯖꯨ ꯈꯨꯟꯗ ꯑꯗꯨꯝ ꯆꯠꯂꯦꯅ ꯍꯞꯇꯥ ꯈꯨꯗꯤꯡꯒꯤ
ꯍꯞꯇꯥ ꯈꯨꯗꯤꯡ ꯆꯠꯄ꯭ꯔꯣ
ꯍꯞꯇꯥ ꯈꯨꯗꯤꯡ ꯍꯥꯏꯕꯗꯤ ꯍꯞꯇꯥ ꯅꯠꯇꯦ ꯅꯨꯃꯤꯠ ꯃꯉꯥꯅꯤ ꯀꯥꯜꯂꯒ ꯁꯥꯇꯔꯗꯦ ꯁꯟꯗꯦ ꯈꯨꯟꯗ ꯑꯗꯨꯝ ꯆꯠꯂꯦ
ꯑꯣ
ꯑꯗꯨꯒ ꯃꯟꯗꯦꯗ ꯑꯃꯨꯛꯀ ꯍꯟꯂꯛꯄ ꯑꯌꯨꯛꯇ
ꯐꯥꯏꯌꯦꯅꯦ ꯐꯥꯏꯌꯦꯅꯦ
ꯍꯣꯏ
ꯅꯪ ꯆꯤꯡꯂꯧ ꯒꯨꯝꯕꯁꯨ ꯇꯧꯕ꯭ꯔꯣ
ꯑꯩ ꯇꯧꯗꯦ ꯍꯥꯏꯔꯒ
ꯅ ꯏꯃꯥ ꯍꯥꯏꯕꯅꯦ ꯏꯃꯥꯒꯨꯝꯕ ꯌꯨꯝꯗ ꯂꯩꯕꯁꯤꯡ ꯍꯣꯏ ꯏꯃꯥꯗꯤ ꯀꯔꯤ ꯊꯕꯛ ꯇꯧꯔꯒ ꯂꯩꯕꯔꯥ ꯌꯨꯝꯗ
ꯏꯃꯥꯁꯦ ꯌꯨꯝꯗ ꯏꯅꯥꯎꯅꯨꯞ ꯄꯥ ꯁꯪꯉꯥꯒ ꯂꯩꯔꯦ ꯑꯗꯨꯒ ꯑꯥꯈꯣꯏ ꯌꯨꯝ ꯁꯥꯏꯌꯦꯕꯀꯣ ꯍꯥꯏꯗꯤ ꯌꯨꯝ ꯍꯥꯟꯅꯁꯨ ꯂꯣꯏꯔꯝꯃꯦꯕ ꯑꯗꯨ ꯑꯃꯨꯛꯀ ꯈꯔ ꯆꯥꯎꯍꯟꯕ ꯍꯥꯏꯇꯥꯔꯦ
ꯎꯝ ꯎꯝ ꯎꯝ
ꯑꯗꯨ ꯑꯗꯨꯖꯨ ꯁꯪꯕ ꯏꯃꯥꯅ ꯑꯗꯨꯒ ꯃꯥꯁꯦ ꯐꯤ ꯇꯨꯕꯗꯣ
ꯎꯝ ꯍꯣꯏ
ꯑꯗꯨꯖꯨ ꯇꯧꯋꯦꯕ
ꯑꯗꯣ ꯅꯨ ꯅꯨꯄꯤꯗꯤ ꯑꯗꯨ ꯇꯧꯕꯗꯣ ꯏꯟꯀꯝ ꯌꯥꯝ ꯆꯥꯎꯕꯅꯦ
ꯍꯣꯏ ꯑꯗꯨ ꯃꯥꯁꯦ ꯍꯟꯗꯛ ꯃꯔꯛꯁꯦ ꯌꯨꯝꯁꯨ ꯁꯥꯕ ꯅꯤꯅ ꯈꯔ ꯊꯕꯛ ꯆꯤꯟꯕꯒꯤ ꯌꯥꯝ ꯇꯧꯕ ꯉꯝꯗꯦꯗ
ꯑꯁꯦꯡꯕ ꯑꯗꯨ ꯇꯧꯕꯁꯤꯡꯗꯨꯀꯣ ꯑꯣ ꯋꯥꯗꯤ ꯋꯥꯏ ꯍꯥꯏ
ꯍꯣꯏ
ꯑꯗꯨ ꯀꯣꯠ ꯑꯃ ꯇꯧꯔꯒ ꯀꯣꯔꯠ ꯑꯃꯗ ꯇꯦꯟ ꯀꯦ ꯍꯥꯏꯔꯗꯤ ꯑꯁ ꯁꯤꯔꯅꯤ
ꯍ
ꯑꯩꯈꯣꯏ ꯑꯩꯈꯣꯏ ꯂꯩꯇꯕꯁꯤꯡꯗꯤ ꯇꯦꯡꯀꯦ ꯍꯥꯏꯔꯤꯁꯦ ꯑꯁ ꯐꯒꯤ ꯅꯠꯇ꯭ꯔꯦꯕ ꯎꯝ ꯌꯥꯝꯃꯣꯏꯗ ꯅꯣꯏꯒꯤꯗꯤ
ꯌꯥꯝꯉꯦꯍꯦ ꯀꯔꯤꯒꯤ ꯂꯩꯥꯇꯦ ꯂꯩꯇꯕꯒꯤ ꯁꯤ ꯇꯧꯔꯤꯁꯦ ꯎꯗ꯭ꯔꯣꯅ
ꯎ ꯑꯁꯤꯗꯤ ꯑꯁꯤꯗꯤ ꯁꯥꯏꯇꯀꯣ
ꯑꯁꯦꯡꯕꯗ ꯄꯩꯁꯥ ꯇꯥꯟꯕꯁꯨ ꯅꯠꯇꯦ ꯏꯄꯥꯅ ꯄꯩꯁꯥ ꯇꯥꯕꯕꯨ ꯏꯄꯥꯒꯤ ꯄꯩꯁꯥꯗꯤ ꯑꯩꯒꯤ ꯄꯩꯁꯥ ꯅꯠꯇꯦꯗꯅ
ꯎꯝ ꯆꯨꯝꯃꯤꯗ ꯑꯗꯨꯁꯨ
ꯑꯗꯨꯅꯤ
ꯄꯩꯁꯥ ꯄꯩꯁꯥ ꯇꯥꯅꯤꯡꯉꯥꯏꯁꯤ ꯌꯥꯝ ꯂꯩꯔꯤꯅꯦ ꯑꯣ ꯑꯣꯟꯂꯥꯏꯟ ꯑꯣꯟꯂꯥꯏꯟꯒꯤꯁꯨ ꯇꯧꯕ ꯌꯥꯏꯌꯦ ꯅꯪ
ꯑꯍꯣꯏ ꯂꯩꯌꯦ ꯑꯁ ꯑꯩꯅ ꯃꯇꯝ ꯁꯪꯗꯕ ꯑꯗꯨ ꯇꯧꯔꯗꯤ ꯑꯩ ꯂꯩꯔꯤꯛ ꯄꯥꯅꯤꯡꯉꯥꯏ ꯃꯇꯝ ꯂꯩꯔꯔꯣꯏꯅ
ꯌꯦꯁ ꯌꯦꯁ ꯂꯩꯒꯅꯤꯗ
ꯂꯩꯇꯦ ꯑꯩ ꯌꯨꯝꯗꯁꯨ ꯆꯥꯛ ꯊꯣꯡꯉꯦ ꯑꯗꯨꯒꯤ
ꯑꯦ ꯆꯥꯛ ꯊꯣꯡꯕ ꯃꯇꯝ ꯄꯨꯡ ꯀꯌꯥ ꯂꯧꯒꯅꯤ
ꯑꯩ ꯏꯄꯥꯗꯣ ꯊꯣꯡꯉꯦ ꯏꯄꯥꯅ ꯏꯄꯥ ꯌꯥꯎꯔꯗꯤꯀꯣ ꯌꯥꯝ ꯀꯔꯤ ꯍꯥꯏꯁꯤꯔ ꯑꯃ ꯍꯥꯏ ꯄꯥ ꯌꯥꯝ ꯁꯥꯒꯟꯕꯅꯦꯕ ꯌꯥꯝ ꯁꯥꯎꯅꯤꯡꯕꯗꯤ ꯍꯦꯛꯇ
ꯃꯤ ꯑ ꯅꯨꯄꯤꯁꯤꯡꯁꯨ ꯑꯣꯟꯂꯥꯏꯟ ꯕꯤꯖꯤꯅꯦꯁ ꯇꯧꯔꯒ ꯀꯔꯤ ꯀꯩ ꯀꯔꯤ ꯗꯨꯕꯥꯏꯒꯨꯝꯕ ꯆꯠꯂꯒ ꯂꯩ ꯍꯧꯗꯤ
ꯏ
ꯑꯁ ꯅꯣꯛꯑꯦ ꯐꯥꯒꯤꯔꯗꯤꯦ
ꯑꯗꯨꯗꯤ ꯍꯥꯏꯕꯤꯌꯨꯅꯦ ꯀꯩ ꯇꯧꯅꯤꯡꯉꯥꯏ ꯑꯗꯨꯝ ꯍꯥꯏꯕꯤꯔꯨꯔꯒꯦ
ꯑꯩ ꯑꯩꯗꯤ ꯑꯩꯁꯨ ꯇꯧꯗꯤ ꯇꯧꯗ꯭ꯔꯤ ꯇꯧꯁꯨ ꯇꯧꯅꯤꯡꯉꯦ
ꯑ
ꯍꯣꯏꯗ ꯌꯦꯡꯕ ꯇꯥꯔꯦ
ꯍꯒꯦꯃ ꯇꯔꯦ
ꯅꯦꯠꯇ꯭ꯔꯣ ꯌꯦꯡꯕ ꯇꯥꯔꯦ ꯍꯥꯏꯗ꯭ꯔꯗꯤꯅꯦ
ꯑꯪ ꯑꯩ ꯃꯅꯤꯄꯨꯔ ꯃꯅꯤꯄꯨꯔꯗꯒꯤ ꯎ ꯅꯨꯄꯤ ꯑꯃ ꯗꯨꯕꯥꯏꯗ ꯑꯃ ꯂꯩꯕ ꯀꯟꯇꯦꯛ ꯇꯧꯔꯛꯏꯕ
ꯎꯝ
ꯑꯩꯅ ꯆꯦ ꯇꯧꯔꯝꯃꯦ ꯃꯥꯅ ꯍꯥꯏꯕꯗꯨ ꯎꯝ ꯒ꯭ꯔꯦꯖꯨꯑꯦꯁꯟꯒꯨꯝꯕ ꯐꯥꯎꯀꯣ
ꯑꯥ
ꯃꯥ ꯀꯩ ꯍꯥꯏꯕ꯭ꯔꯥ ꯐꯦꯠ ꯁꯥꯎꯁ ꯍꯥꯏꯕꯗꯣ ꯃꯗꯨꯗꯒꯤ ꯐꯠ ꯂꯥꯏꯑꯒ ꯑꯗꯨꯝ ꯀꯣꯂꯦꯖ ꯆꯠꯄꯅꯦꯕ ꯑꯗ ꯃꯥ ꯍꯧꯖꯤꯛꯇꯛꯇꯤ ꯗꯨꯕꯥꯏꯗ ꯂꯩ ꯑꯁ ꯅꯪꯁꯨ ꯅꯪ ꯅꯪꯁꯨ ꯑꯣꯟꯂꯥꯏꯟ ꯕꯤꯖꯤꯅꯦꯁ ꯇꯧꯔ ꯇꯧꯅꯤꯡꯉꯗꯤ ꯄꯔ ꯃꯟ ꯁꯤꯛꯁꯇꯤ ꯀꯦ ꯄꯤꯌꯣ ꯑꯩꯒꯤ ꯈꯁ ꯐꯨ ꯄꯤꯒꯦ ꯍꯥꯏ ꯑ ꯅꯧ
ꯏꯃꯟꯗ꯭ꯔꯣ ꯑꯗꯨꯗꯤ
ꯣꯏ ꯃꯣꯏꯒꯤꯗꯤ ꯁꯤꯛꯁꯇꯤ ꯀꯦ ꯍꯥꯏꯕꯁꯦ ꯀꯔꯤꯁꯨ ꯅꯠꯇ꯭ꯔꯦꯅꯦ
ꯌꯥꯝꯃꯜꯂꯦꯍꯦ
ꯃꯥ ꯃꯥ ꯃꯥ ꯃꯥꯁꯨ ꯑ ꯈꯪꯗꯦꯗ ꯃꯥꯒꯤ ꯃꯤꯟ ꯃꯥꯒꯤ ꯃꯤꯟꯗꯣ ꯏꯂꯤ ꯍꯥꯏꯕꯅꯦ
ꯑꯁꯦꯡꯕ
ꯎꯝ
ꯑ
ꯏꯁꯂꯤꯃꯅꯤ
ꯐꯔꯦ ꯐꯔꯦ
ꯍ ꯐꯔꯒꯣ ꯍ
ꯑꯦꯎꯟꯁꯤꯤ ꯐꯔ
ꯌꯥꯔꯦꯅꯦ
ꯀꯩꯄꯉꯅꯣ ꯆꯅꯣ ꯂꯩꯦ
ꯈꯪꯗꯦ ꯅꯨꯄꯤꯕꯨ ꯀꯣꯜ ꯇꯧꯔꯗꯤ ꯑꯗꯨꯝ ꯅꯣꯡꯅꯤꯡꯕ
ꯑꯣ ꯑꯗꯨꯗ ꯑꯗꯨꯗꯤ ꯅꯪꯁꯦ ꯅꯨꯄꯤ ꯀꯣꯜ ꯇꯧꯕ ꯈꯨꯗꯤꯡꯒꯤ ꯅꯣꯛꯑꯒ ꯂꯩꯔꯦꯍ
ꯑꯁ ꯑꯩ ꯃꯤꯕꯨ ꯃꯤ ꯀꯣꯜ ꯇꯧꯗꯦ ꯑꯩ ꯕꯤꯖꯤꯅꯦꯕ
ꯑꯁ ꯑ ꯉꯁꯤꯗꯤ ꯀꯩꯒꯤ ꯕꯤꯖꯤ ꯑꯣꯏꯗ꯭ꯔꯤꯕ
ꯎꯝ ꯆꯤꯡꯗ ꯂꯩꯔꯦ ꯑꯩꯈ꯭ꯋꯥꯗꯤ
ꯋꯥ
ꯑꯁ ꯆꯥꯛ ꯆꯥꯕꯁꯨ ꯀꯊꯥꯕ ꯂꯩꯣ ꯇꯅꯤ
ꯍ
ꯅꯗꯤ ꯄꯠꯇꯥꯕ ꯑꯣꯏꯣꯏꯗꯤ ꯄꯠꯇꯥ ꯃꯁꯤꯀꯥꯟꯗꯤ ꯏꯁꯤꯡꯒꯤ ꯂꯧꯗꯣ ꯂꯣꯏꯔꯕꯅꯤꯅꯀꯣ
ꯎꯝ
ꯊꯕꯛ ꯑꯇꯣꯞꯄ ꯎꯝ ꯆꯥꯎꯕ ꯌꯥꯝ ꯂꯩꯇ꯭ꯔꯦꯕ
ꯑꯣ ꯑꯩꯗꯤ ꯃꯤꯅ ꯂꯧꯗ ꯊꯕꯛ ꯇꯧꯕ ꯆꯠꯂꯣ ꯍꯥꯏꯕꯗꯨ ꯁꯨꯛꯍꯩ ꯍꯩꯔꯣꯏ
ꯏꯁ ꯍꯧꯖꯤꯀꯥꯟꯗꯤ ꯀꯣꯂꯦꯖ ꯀꯣꯂꯦꯖ ꯇꯝꯅꯤꯡꯉꯥꯏ ꯆꯠꯅꯤꯡꯉꯥꯏ ꯂꯥꯏꯔꯤꯛ ꯇꯝꯅꯤꯡꯉꯥꯏ ꯄ꯭ꯂꯥꯟ ꯇꯧꯍꯧꯋꯤ
ꯇꯧꯑꯣ ꯇꯧꯑꯣ
ꯀꯔꯤ ꯇꯝꯁꯦꯔꯥ ꯍꯥꯏꯅ ꯈꯟꯕ
ꯀꯩꯅꯣ ꯑꯣꯏꯌꯣꯅ ꯑꯣꯐꯤꯁꯥꯔ
ꯑꯣꯐꯤꯁꯥꯔ ꯑꯩ ꯑꯣꯐꯤꯁꯥꯔ ꯇꯧꯅꯤꯡꯗꯦ
ꯀꯩꯒꯤ ꯄꯨꯂꯤꯁ ꯃꯌꯥꯝꯅ ꯏꯟꯅꯕꯗꯣ ꯄꯥꯝꯗ꯭ꯔꯣ
ꯑꯩ ꯑꯗꯨꯝꯕ ꯇꯧꯅꯤꯡꯗꯦ ꯑꯩꯗꯤ ꯑꯩ ꯇꯧꯅꯤꯡ ꯑꯩ ꯇ ꯑꯩ ꯇꯧꯅꯤꯡꯕ ꯍꯥꯏꯕꯗꯣ
ꯄꯥꯁꯇꯔ ꯑꯣꯏꯔꯒꯦ ꯍꯥꯏꯕ꯭ꯔꯣ
ꯕꯤꯖꯤꯅꯦꯁ ꯍꯥꯏꯕꯗꯣ
ꯑꯁ ꯇꯧꯑꯣ ꯇꯧꯑꯣ ꯄꯩꯁꯥ ꯐꯪꯕ ꯀꯥꯟꯗ ꯅꯤꯡꯁꯤꯡꯉꯛ ꯑꯣꯀꯣ
ꯑꯁꯦꯡꯕ ꯑꯩ ꯖꯣꯕꯒꯨꯝꯕ ꯇꯧꯅꯤꯡꯗꯦ ꯖꯣꯕꯒꯨꯝꯕꯗꯤ ꯍꯥꯏꯕꯗꯤ ꯃꯣꯏꯗꯤ ꯐꯨꯜ ꯇꯥꯏꯝ ꯊꯕꯛ ꯑꯇꯣꯞꯄꯁꯨ ꯆꯠꯄ ꯌꯥꯗꯦ ꯑꯗꯨꯝ ꯅꯨꯃꯤꯠ ꯈꯨꯗꯤꯡ ꯆꯠꯂꯦꯅ
ꯅꯪ ꯕꯤꯖꯤꯅꯦꯁ ꯇꯝꯅꯤꯡꯉꯦ ꯍꯥꯏꯗꯥꯏꯅꯦ
ꯑꯁ ꯈꯔ ꯇꯝꯁꯤꯔ ꯍꯥꯏꯅ ꯈꯟꯕ
ꯏ ꯏꯄꯥꯉꯣꯟꯗ ꯇꯝꯕ ꯂꯥꯛꯑꯣ ꯃꯥ ꯇꯥꯛꯄꯅꯤ
ꯏ ꯏꯄꯥ ꯀꯨꯝꯃꯁ ꯇꯝꯕ꯭ꯔꯥ ꯇꯥꯛꯄ꯭ꯔꯥ ꯑꯣ ꯑꯁ ꯑꯗꯨꯗꯤ ꯏꯄꯥꯁꯨ ꯕꯤꯖꯤꯅꯦꯁ ꯑꯃ ꯇꯧꯕ ꯌꯥꯏꯅ
ꯈꯪꯗꯦꯗꯥ ꯃꯥꯁꯤ ꯀꯔꯤ ꯃꯥꯒꯤ
ꯅꯪ ꯅꯪꯅ ꯅꯪꯅ ꯀꯦꯄꯤꯇꯦꯜꯗꯣ ꯄꯤꯔꯣꯕ
ꯑꯦ
ꯅꯪ ꯃꯥ ꯏꯄꯥꯅ ꯕꯤꯖꯤꯅꯦꯁ ꯑꯃ ꯍꯧꯒꯅꯤꯕ ꯀꯦꯄꯤꯇꯜ ꯇꯤ ꯂꯥꯛꯁ
ꯑꯣꯏꯔꯔꯣꯏ ꯏꯄꯥꯅ ꯇꯧꯔꯗꯤ ꯑꯣꯏꯔꯔꯣꯏ ꯃꯥ ꯏꯁꯧ ꯑꯗꯨꯝ ꯂꯥꯡꯕꯅꯦꯕ ꯁꯨꯡ ꯑꯣꯏ ꯑꯣꯏꯔꯣꯏ
ꯅꯪꯒꯤꯗꯒꯤ ꯍꯥ ꯍꯦꯟꯅ ꯂꯥꯡꯕ꯭ꯔꯣ
ꯍꯣꯏ ꯅꯨꯄꯤ ꯃꯆꯥꯅꯦ ꯏꯄꯥꯗꯣ
ꯑꯁ ꯅꯨꯄꯤ ꯃꯆꯥꯅꯦ ꯍꯥꯏ ꯌꯥ ꯅꯨꯄꯤ ꯃꯆꯥꯅꯦ ꯏꯄꯥꯥꯗꯣ
ꯍꯥꯏꯕꯗꯤ ꯃꯥꯒꯤ ꯃꯣ ꯑꯥ ꯑꯦꯇꯤꯇ꯭ꯌꯨꯠꯇꯣ ꯍꯥꯏꯕ ꯃꯥꯒꯤ ꯃꯨꯠꯇꯣ ꯁꯦꯀꯦꯟ ꯈꯨꯗꯤꯡꯒꯤ ꯇꯣꯉꯥꯟꯕꯅꯦꯕ ꯈꯪꯕ꯭ꯔꯥ
ꯍꯣꯏ ꯅꯨꯄꯥ ꯈꯨꯗꯤꯡ ꯅꯨꯄꯥ ꯈꯔꯗꯤ ꯑꯗꯨꯝ ꯂꯩꯕꯅꯦ ꯑꯗꯨꯝ ꯇꯧꯕ
ꯍꯣꯏ
ꯑꯩꯗꯤ ꯑꯗꯨꯒꯨꯝꯕ ꯇꯧꯅꯤꯡꯗꯦ ꯑꯦꯁ
ꯇꯧꯒꯅꯨ ꯇꯧꯒꯅꯨ ꯅꯨꯄꯥ ꯊꯣꯛꯑꯣ
ꯅꯨꯄꯥꯊꯣꯛꯀꯗꯕꯅꯤ ꯅꯨꯄꯤꯅꯦ ꯑꯩꯉꯣꯟꯗ ꯔꯨꯜ ꯇꯧꯕ ꯌꯥꯗꯦ
ꯍꯣꯔꯦꯟꯗꯤ ꯅꯨꯡꯁꯤꯅꯔꯗꯤ ꯅꯣꯏ ꯅꯨꯄꯤꯅ ꯇꯥꯃꯣ ꯁꯤ ꯆꯠꯁꯦ ꯂꯩꯔꯗꯤ ꯍꯣꯏ ꯍ